ꯀꯔꯤꯔꯣ
ꯇꯥꯕ꯭ꯔꯣ
ꯆꯥꯛꯀꯗꯤ ꯆꯥꯔꯤꯕ꯭ꯔꯣ ꯎꯖꯥꯍꯣꯢ ꯍꯦꯔꯣ
ꯌꯥ ꯍꯩꯅꯧ ꯆꯥꯃꯟꯕꯒꯤ ꯄꯨꯛ ꯊꯜꯂꯒ ꯂꯩꯌꯦ ꯍꯧꯖꯤꯛꯐꯥꯎ
ꯊꯤ ꯐꯥꯏꯊꯅꯤꯀꯣ ꯆꯥꯃꯟꯗꯅ
ꯎꯝ ꯌ ꯑ ꯐꯅꯤꯡ ꯑ ꯐꯥꯏꯅꯤꯡꯔꯗꯤ ꯌ ꯐꯥꯒꯅꯤ ꯈꯟꯕꯅꯦ ꯑꯩꯁꯨ
ꯑꯥ ꯃꯨꯟꯕ ꯆꯥꯔꯗꯤ ꯄꯥꯛꯐꯥꯏꯗꯝꯅꯤꯅ
ꯃꯨꯟꯕ ꯆꯥꯥꯏꯌꯦꯗ
ꯑꯗꯨꯅꯦ ꯃꯨꯟꯕ ꯆꯥꯔꯗꯤ
ꯍꯧꯖꯤꯛ ꯃꯇꯝꯅꯤ ꯌꯥ ꯃꯨꯟꯗꯕꯗꯣ ꯆꯥꯅꯤꯡꯗ꯭ꯔꯦꯗ ꯃꯇꯝ ꯑꯣꯏꯕꯅꯤꯅ ꯃꯨꯟꯕꯒꯤ
ꯎꯝ
ꯅꯣꯏꯗꯤ ꯆꯥꯛ ꯆꯥꯈ꯭ꯔꯕ꯭ꯔꯣ
ꯆꯥꯔꯦ ꯆꯥꯔꯦ ꯉꯍꯤꯗꯤ ꯎꯝꯍꯨꯝ ꯉꯁꯤꯗꯤ ꯈꯔ ꯉꯜꯂꯦ
ꯑꯈꯣꯏꯗꯤ ꯇꯨꯝꯅꯤꯡꯕ ꯍꯧꯔꯦ
ꯎꯝ ꯇꯨꯝꯃꯣ ꯇꯨꯝꯃꯣ ꯆꯥꯛ ꯆꯥꯔꯨꯔꯅꯣ ꯎꯝ ꯆꯥꯛ ꯆꯥꯔꯨꯅꯣ ꯇꯨꯝꯃꯣ ꯑꯍꯝ ꯆꯥꯛ ꯌꯦꯟꯁꯥꯡꯗꯤ ꯊꯣꯡꯕ ꯍꯧꯔꯝꯈꯤꯔꯣꯏꯀꯣ
ꯑꯩ ꯊꯣꯡꯗꯦ ꯏꯃꯥꯟꯅꯕꯤꯅ ꯊꯣꯡꯔꯦ
ꯀꯔꯤ ꯌꯦꯟꯁꯥꯡꯅꯣ
ꯃ ꯃꯥꯅ ꯆꯥꯛ ꯊꯣꯡꯕ ꯑꯩꯅ ꯑꯁꯤꯗ ꯍꯤꯞꯔꯒ ꯀꯣꯜ ꯇꯧꯔꯒ ꯂꯩꯕꯅꯤꯗ ꯌꯥꯝ ꯂꯦꯝꯕ ꯁꯥꯔꯒ
ꯂꯦꯝꯖꯕꯤ ꯁꯕꯔ꯭ ꯕ
ꯎꯝ ꯃꯤ ꯐꯠꯇꯝꯅꯦ ꯑꯩꯁꯦ
ꯑꯣ ꯑꯣ ꯑꯣ ꯑꯣꯏꯔꯝꯅꯤ ꯃꯥꯟꯁꯨ ꯃꯥꯟꯂꯦꯕ
ꯂꯣꯏꯔꯦ
ꯀꯔꯤꯒꯨꯝ ꯇꯧꯔꯒꯦ
ꯃꯩ ꯃꯨꯠꯈ꯭ꯔꯦ ꯌꯥꯝ ꯃꯝꯈ꯭ꯔꯦ ꯍꯧꯖꯤꯛꯇꯤ ꯐꯣꯟꯁꯨ ꯆꯥꯔꯁ ꯇꯧꯔꯝꯅꯦ ꯑꯁ ꯕꯦꯇ꯭ꯔꯤ ꯐꯣꯔꯇꯤꯋꯥꯟ ꯈꯛꯇ ꯉꯥꯏꯔꯦ
ꯑꯩ ꯑꯃ ꯀꯩꯁꯨ ꯀꯥꯏꯗꯅꯣ
ꯐꯣꯔꯇꯤꯋꯥꯟ ꯈꯛꯇ ꯉꯥꯏꯔꯦ ꯍꯧꯖꯤꯛꯇꯤ ꯂꯣꯏꯔꯦ
ꯏꯔꯨ ꯂꯩꯇꯝꯅꯤꯅ ꯀꯩꯁꯨ ꯀꯥꯏꯗꯦꯗ ꯂꯥꯛꯀꯦ ꯑꯩ ꯅ ꯍꯣꯢ ꯎꯄꯥꯢ ꯂꯩꯇꯦꯗ ꯕꯦꯇ꯭ꯔꯤ ꯌꯥꯝꯃ ꯀꯔꯤ ꯀꯥꯟꯅꯕ꯭ꯔꯅ
ꯕꯤꯠꯇ꯭ꯔꯤ ꯂꯩꯇ꯭ꯔꯗꯤ ꯌꯥꯗꯦꯅ ꯅꯨꯡꯉꯥꯏꯇꯦꯅ
ꯑꯦ ꯇꯨꯝꯃꯣ ꯂꯩꯇ꯭ꯔꯗꯤ
ꯑꯩꯗꯤ ꯃꯝꯔꯦ ꯇꯨꯝꯕ ꯌꯥꯗꯦꯗ ꯂꯥꯏꯠ ꯂꯥꯛꯇ꯭ꯔꯗꯤ ꯐ꯭ꯂꯥꯁ ꯑꯣꯟ ꯇꯧꯔꯒ ꯑꯗꯨꯝ ꯇꯨꯝꯃꯦ
ꯂꯥꯏꯠ ꯉꯥꯡꯔꯗꯤ ꯇꯨꯝꯕ ꯍꯩꯇꯦ ꯃꯝꯃꯗꯤ ꯇꯨꯝꯕ ꯅꯨꯡꯉꯥꯏꯌꯦ ꯎꯝ
ꯉꯥꯟꯕꯒꯤ ꯇꯨꯝꯕ ꯌꯥꯔꯕꯅꯦ
ꯀꯣꯟꯅ ꯏꯕꯅꯤ ꯂꯩꯃꯤꯟꯅ ꯀꯥꯟꯗ ꯌꯥꯔꯣꯏꯅꯦꯁꯤꯗꯤ
ꯎꯝ ꯌꯥꯔꯣꯏ
ꯁꯤꯅꯤꯄꯨꯔꯥ ꯎꯜꯇ ꯄꯨꯜ
ꯎꯝ ꯀ꯭ꯂꯥꯁ ꯃꯩꯅꯥꯁꯅꯦ ꯑꯩꯈꯣꯏꯗꯤ
ꯑꯩ ꯌꯥꯗꯔ꯭ꯦ ꯗ ꯁꯤꯗꯤ ꯂꯩꯃꯤꯟꯅꯕ ꯌꯥꯔꯣꯏꯗ ꯁꯤꯗꯤ ꯑꯍꯝ ꯍꯝ ꯈꯜꯂꯨꯕꯅ ꯑꯃ ꯍꯥꯏꯗꯣ ꯇꯥꯔꯤꯅꯦ
ꯃꯥꯅꯦ
ꯅꯪꯅꯅꯦ ꯑꯝ ꯇꯣꯉꯥꯟꯕꯗꯤ ꯃꯤ ꯃꯤꯇꯣꯞꯁꯤꯡꯁꯨ ꯇꯨꯃꯝꯗꯥꯏꯗ ꯃꯩ ꯃꯨꯠꯂ ꯇꯨꯝꯃꯤꯅꯤ
ꯑꯩꯈꯣꯏꯗꯨ ꯏꯁ ꯑꯩꯈꯣꯏꯗꯤ ꯍꯣꯏ ꯈꯔꯕꯨ ꯀꯔꯤ ꯍꯥꯏꯁꯤꯔ ꯈꯔ ꯂꯦꯝꯒꯨꯝꯕ ꯑꯣꯟ ꯇꯧꯔꯗꯤ ꯑꯗꯨꯝ ꯌꯥꯏꯗ ꯇꯨ ꯑꯣꯏꯔꯁꯨ ꯂꯥꯏꯠꯅꯗꯤ ꯌꯥꯝ ꯐꯥꯏ
ꯀ ꯂꯥꯛꯀꯅꯤꯗꯅ ꯂꯥꯛꯄꯗꯤ ꯎꯝ ꯎꯝ
ꯑꯗꯨꯏꯒꯤꯅꯦ ꯍꯌꯦꯡ ꯍꯌꯦꯡꯁꯨ ꯑꯃꯨꯛ ꯆꯠꯀꯦꯔꯣ
ꯏꯗꯤꯆꯠꯇ꯭ꯔꯦ ꯍꯌꯦꯡꯗꯤ ꯍꯣꯜꯗꯦ ꯍꯣꯜꯗꯦ ꯂꯩꯒꯅꯤ ꯏꯚꯤꯅꯤꯡ ꯇꯥꯕꯗ ꯑꯗꯨꯝ ꯀꯣꯏꯊꯛꯄ ꯆꯠꯄ
ꯄ ꯍꯨꯝ ꯆꯔꯩꯀꯣꯟ
ꯎꯝ ꯍꯨꯝ
ꯑꯣ ꯀꯋꯨꯍꯦ ꯃꯥꯅꯦ ꯃꯥꯅꯦ ꯏꯃꯥꯟ ꯅꯕꯤ ꯑꯃꯥ ꯂꯩꯗ
ꯗ꯭ꯌꯨꯗꯤ ꯂꯩꯇ꯭ꯔꯦ
ꯀꯥꯈ꯭ꯔꯦ ꯃꯥꯒꯤꯔꯨꯝ ꯑꯣ ꯌꯨꯝꯗ ꯍꯣꯏ ꯀꯨꯏꯈ꯭ꯔꯦꯗ
ꯐꯥꯔꯁꯅꯦꯜ ꯎꯝ ꯍꯥꯍꯥꯍꯥ
ꯍꯣꯏ ꯈꯪꯉꯦꯗ ꯑꯩꯈꯣꯏꯁꯨ ꯎꯝ ꯋꯤꯁꯇꯥꯝꯕꯗꯣ ꯅꯍꯥꯟꯗꯣ ꯀꯔꯤꯒꯤꯔ ꯑꯣꯚꯔ ꯀꯣꯠꯒꯨꯝꯕ ꯁꯦꯠꯂꯒ ꯍꯥꯡꯉꯦ ꯃꯥꯒꯤ ꯅꯝꯕꯔ ꯅꯤꯕꯗꯣ ꯋꯤꯟꯇꯔ ꯑꯣꯏꯕꯒꯤ ꯑꯗꯨ ꯃꯇꯝꯗ
ꯎꯝ ꯎꯝ ꯅꯪꯉꯣꯟꯗ꯭ꯔꯥ ꯅꯤ ꯅꯪꯉꯣꯟꯗ꯭ꯔꯥ ꯂꯧꯕꯗꯣ
ꯑꯩꯉꯣꯟꯗ ꯅꯠꯇꯦ ꯃꯉꯣꯟꯗ ꯗꯥꯏꯔꯦꯛ ꯂꯥꯎꯕ ꯃꯥꯜꯂꯦ ꯀꯔꯤ ꯑꯩꯉꯣꯟꯗ꯭ꯔꯥ ꯀꯥꯎ
ꯅꯪꯉꯣꯟꯗꯅꯦ ꯍꯥ ꯅꯪꯉꯣꯟ ꯗꯥꯏꯔꯦꯛꯇꯤ ꯅꯤꯗꯦ ꯅꯪꯉꯣꯟꯗꯅꯦ
ꯑꯣꯏ ꯑꯩꯉꯣꯅꯟꯗꯅꯦ ꯍꯣꯏ
ꯅꯪꯒ ꯑꯟꯖꯤꯂꯥꯒ ꯀꯅꯔꯥ ꯒꯥꯟꯔꯥ ꯂꯩꯅꯦꯕ
ꯑꯩꯈꯣꯏꯗꯣ ꯃꯤ ꯌꯥꯝꯃꯦ ꯎꯝ ꯏꯃꯥꯟꯅꯕꯤꯗꯣ ꯃꯤ ꯑꯩꯈꯣꯏꯗꯣ ꯃꯤ ꯃꯉꯥ ꯇꯔꯨꯛ ꯀꯨꯝꯕ ꯂꯩꯕ ꯃꯥꯜꯂꯦ ꯑꯗꯨ ꯅꯨꯃꯤꯠꯇꯣ ꯑꯩꯈꯣꯏꯗꯣ ꯒ꯭ꯔꯨꯞꯇ ꯂꯥꯛꯄꯅꯦꯕ ꯑꯦꯁ ꯃꯣꯏ ꯑꯅꯤ ꯄꯥꯎ ꯐꯣꯅꯕ ꯃꯇꯝꯗ ꯌꯣꯡ ꯆ ꯆꯥꯛꯒꯨꯝꯕꯁꯦ ꯌꯥꯝ ꯆꯥꯕ ꯐꯪꯉꯦꯗ ꯋꯤꯁꯗꯝꯗꯒꯤ
ꯐꯩꯅꯦ
ꯑꯅꯤ ꯑꯍꯨꯝ ꯑꯅꯤ ꯑꯍꯨꯝꯒꯨꯝꯔꯥ ꯄꯤꯌꯦꯗ ꯆꯥꯕ ꯌꯥꯝ ꯌꯥꯝ ꯆꯥꯕꯅꯦ ꯃꯥꯅ ꯄꯤꯕꯗꯣ ꯅꯣꯏꯁꯨ ꯉꯧꯔꯝꯅꯤꯗ ꯐꯖꯩꯌꯦꯅ ꯃꯥ
ꯈꯪꯗꯦ ꯈꯪꯗꯦꯀꯣ ꯑꯩ ꯈꯪꯗꯦ ꯀꯣꯂꯦꯖꯀꯥ ꯅꯨꯄꯤ ꯌꯦꯡꯗꯦ ꯑꯩ
ꯀꯅꯥꯗꯕ꯭ꯔꯥ ꯀ꯭ꯔꯤ ꯉꯥꯡꯕ ꯉꯥꯡꯅꯨꯅꯦ ꯂꯩꯇꯦꯀꯣ ꯑꯗꯨꯒꯨꯝꯕ ꯑꯩꯈꯣꯏꯗꯤ ꯂꯩꯇꯦ ꯂꯩꯇꯦ ꯑꯩꯈꯣꯏꯗꯤ ꯁꯛꯊꯤꯕꯅꯤꯅꯀꯣ ꯅꯨꯄꯤ ꯌꯦꯡꯖꯥꯗꯦ ꯑꯩꯈꯣꯏꯗꯤ ꯏꯀꯥꯏꯌꯦꯕ ꯄꯨꯨꯄꯨꯒ ꯄꯨꯄꯨꯒ ꯍꯤꯍꯤꯍꯤ ꯑꯁꯦꯡꯕꯅꯦ ꯁꯛꯐꯖꯥꯔꯗꯤ ꯌꯦꯡꯕ ꯌꯥꯕꯀꯣ ꯂꯛꯅꯕ ꯌꯥꯕ
ꯂꯥꯛꯁꯦ ꯍꯧꯖꯤꯛꯀꯥꯟꯒꯤ ꯅꯨꯄꯥꯁꯤꯡꯁꯦ ꯑꯉꯥꯡ ꯑꯣꯏꯔꯁꯨ ꯑꯍꯟ ꯑꯣꯏꯔꯁꯨ
ꯍꯦꯍꯦꯍꯦꯍꯦ
ꯑꯁꯦꯡꯕ
ꯅꯨꯄꯤ ꯁꯤꯡꯅꯤ ꯅꯨꯄꯤ ꯁꯤꯡꯅꯤ ꯌꯥ꯭ꯗꯔꯤ ꯁꯦ
ꯄꯤꯁꯨ ꯅꯨꯄꯥꯁꯨ
ꯃꯆꯤꯟꯗꯤ ꯂꯣꯌꯦꯜ ꯄꯥꯝꯃꯦ ꯂꯣꯌꯦꯜ ꯄꯥꯝꯃꯦ ꯂꯣꯌꯦꯜ ꯄꯥꯝꯃꯦ ꯃꯆꯤꯟꯗꯤ ꯂꯣꯌꯜ ꯄꯥꯝꯃꯦ ꯇꯧꯔꯛꯄꯅ ꯑꯃ ꯊꯣꯛꯇꯕ ꯉꯥꯄꯪ ꯀꯩ
ꯆꯨꯝꯃꯨ ꯆꯨꯝꯃꯦ ꯂꯣꯏ ꯆꯨꯝꯃꯦ ꯅꯪꯅ ꯍꯥꯏꯕꯗꯣ ꯏꯅꯥꯎꯅꯨꯄꯥꯁꯤ ꯌꯥꯝ ꯆꯨꯝꯃꯦ
ꯎꯝ ꯎꯝ ꯈꯔ ꯆꯨꯝꯃꯛ ꯀꯅꯤꯀꯣ ꯍꯪꯍꯪ
ꯑꯩꯁꯨ ꯑꯆꯨꯝꯕ ꯉꯥꯛꯇ ꯉꯥꯡꯕꯅꯤꯗ ꯑꯗꯨꯒꯤ ꯅꯪꯁꯨ ꯆꯨꯝꯃꯦ ꯍꯥꯏꯕꯅꯦ
ꯎꯝ ꯅꯪꯁꯨ ꯒ꯭ꯌꯥꯟ ꯇꯥꯕ ꯑꯃ ꯀꯣꯏ ꯐꯪꯉꯥꯏ ꯇꯧꯀꯣ ꯀꯣꯏꯁꯨ ꯀꯣꯏꯔꯝꯃꯅꯤ
ꯑꯈꯣꯏꯒꯤꯗꯤ ꯂꯩꯖꯔꯦ
ꯊꯤꯕꯤꯌꯨꯔꯣ ꯑꯃ ꯑꯃ ꯄꯤꯌꯨꯔꯣ ꯌꯥꯝ ꯂꯩꯌꯦ
ꯀꯥꯏꯗꯒꯤꯔꯣ
ꯑꯦ ꯑꯗꯨꯝ ꯄꯤꯔꯒꯥꯟꯅ ꯉꯥꯡꯅꯔꯒ ꯈꯪꯗꯣꯏꯅꯦ
ꯁꯦꯁ ꯀꯃꯥꯏꯅ
ꯗꯤꯇꯦꯜꯁꯇ ꯑꯣꯏꯅ ꯉꯥꯡꯉꯗꯤ ꯌꯥꯗ꯭ꯔꯦꯕ ꯑꯗꯨꯒꯤ
ꯗꯤꯇꯦꯜꯁꯇꯣ ꯍꯥꯟꯅ ꯍꯥꯏꯒꯗꯕꯅꯦ
ꯏꯁ ꯗꯤꯇꯦꯜꯁꯇꯤ ꯃꯤ ꯐꯥꯔꯦ ꯌꯥꯔꯦ
ꯁꯦ ꯄꯛꯇ꯭ꯔꯦ ꯁꯤꯗꯤ
ꯍꯣꯔꯦꯟ ꯅꯝꯕꯔ ꯊꯥꯕꯤꯔꯛꯀꯦ
ꯍꯦ ꯇꯧꯅꯨꯀꯣ ꯑꯁꯦꯡꯕꯒꯤ
ꯑꯩꯗꯤ ꯑꯁꯦꯡꯕꯅꯤꯀꯣ ꯑꯩꯗꯤ ꯐꯥꯒꯤ ꯇꯧ ꯍꯩꯇꯦꯀꯣ ꯑꯩꯗꯤ ꯑꯩꯗꯤ ꯑꯩꯗꯤ ꯐꯥꯒꯤ ꯇꯧ ꯍꯩꯇꯦ ꯑꯩꯗꯤ ꯑꯁꯦꯡꯕꯅꯦ
ꯊꯕꯥꯛ ꯆꯤꯜꯂꯤꯀꯣ
ꯐꯥꯒꯤ ꯄꯪꯇꯧ ꯇꯧꯕ ꯌꯥꯗꯦ ꯍꯟꯗꯛꯇꯤ ꯕꯦꯔꯥꯅꯦꯕ
ꯖꯥꯠ ꯖꯥꯠ ꯇꯧꯔꯛꯀꯅꯨ
ꯍꯥ ꯑꯩ ꯕꯦꯛꯒ꯭ꯔꯥꯎꯟ ꯇꯥꯕ꯭ꯔ ꯍꯥꯏꯕꯅꯤꯗ
ꯀꯥꯏꯗ ꯑꯥ ꯂꯩꯕꯅꯤꯅ ꯋꯥ ꯉꯥꯡꯕꯅꯤꯅ ꯑꯗꯨꯝ ꯇꯥꯏ
ꯎꯝ
ꯋꯥ ꯉꯥꯡꯕꯅꯤꯅ ꯇꯥꯏꯌꯦ ꯅꯣꯏꯒꯤ ꯈꯣꯟꯖꯦꯜꯗꯣ
ꯎꯝ ꯇꯥꯍꯜꯂꯔꯣꯏ ꯍꯧꯖꯤꯛꯇꯤ
ꯑꯁ ꯀꯥꯡ ꯌꯥꯝꯕꯁꯤꯅ ꯂꯣꯏꯔꯦ ꯂꯥꯏꯠ ꯃꯨꯠꯈ꯭ꯔꯕꯒꯤ
ꯂꯥꯛꯇ꯭ꯔꯤꯕꯣ
ꯂꯥꯛꯇ꯭ꯔꯤ ꯍꯣꯏ ꯀꯨꯏ ꯀꯨꯏꯅ ꯃꯨꯠꯂꯦ ꯍꯟꯗꯥꯛꯁꯦ ꯑꯁꯤ ꯑꯩꯈꯣꯏꯔꯣꯝꯗꯁꯦ
ꯑꯝ ꯑꯣ ꯂꯥꯛꯇꯕꯅ ꯐꯥꯔꯕꯅꯤ ꯎꯝ ꯅꯣꯏ ꯅꯍꯥꯟ ꯕꯣꯜ ꯁꯥꯅꯕ ꯆꯠꯄ ꯅꯠꯇ꯭ꯔꯣ ꯇꯔꯐꯇꯒꯨꯝꯕ ꯅꯣꯏ ꯅꯨꯄꯤꯁꯤꯡ
ꯎꯅꯌꯦ ꯍꯣꯏ ꯉꯁꯤꯗꯤ ꯆꯠꯇꯦꯗ
ꯅꯍꯥꯟ
ꯁꯥꯟꯅꯕ ꯆꯠꯂꯦ ꯍꯣ ꯃꯟꯇ꯭ꯔꯤ ꯄꯨꯈ꯭ꯔꯤꯔꯣꯝꯗ ꯑꯁ ꯅꯨꯡꯉꯥꯏꯌꯦ ꯑꯗꯨꯒꯤ ꯇꯥꯔꯐꯇꯨꯗꯤ ꯁꯥꯟꯅꯕ ꯌꯥꯝ ꯅꯨꯡꯉꯥꯏꯌꯦ
ꯀꯅꯥ ꯀꯅꯥꯔꯣ
ꯑꯩꯈꯣꯏ ꯑꯥꯔ ꯕꯤ ꯁꯤ ꯁꯤꯒꯤ ꯌꯨꯠꯀ ꯇꯔꯨꯡꯒꯤ ꯌꯨꯠ ꯁꯥꯟꯅꯕꯅꯦ ꯑꯩꯈꯣꯏꯗꯣ ꯑꯥꯔ ꯕꯤ ꯁꯤ ꯁꯤꯒꯤ ꯃꯤꯡꯗ ꯂꯥꯛꯄꯅꯦꯕ ꯑꯗꯣ ꯇꯔꯨꯡꯒꯤ ꯌꯨꯠꯇꯣ ꯃꯤ ꯌꯥꯝꯗꯕꯒꯤ ꯑꯈꯣꯏ ꯑꯍꯨꯝꯗꯣ ꯆꯪꯉꯒ ꯁꯥꯟꯅꯕ ꯗ꯭ꯔꯣ ꯆꯠꯂꯦ ꯑꯗꯨ ꯄꯦꯅꯦꯜꯇꯤꯗ ꯉꯝ ꯉꯝꯗ꯭ꯔꯦ ꯑꯩꯈꯣꯏ
ꯍꯣ ꯅꯨꯡꯉꯥꯢꯇꯦꯀꯣ
ꯍꯦ ꯑꯁ ꯑꯩꯈꯣꯏꯗꯤ ꯏꯁꯀꯣꯔ ꯇꯧꯋꯤꯗ ꯃꯤꯅ ꯏꯁꯀꯣꯔ ꯇꯧꯗꯕꯒꯤꯅꯤꯗ
ꯃꯊꯪꯗꯗꯤ ꯉꯝꯕ ꯑꯣꯏꯌꯨꯀꯣ
ꯃꯔꯥꯛ ꯃꯔꯥꯛꯇꯗꯤ ꯑꯗꯨꯝ ꯉꯝꯕꯅꯤꯗ ꯑꯈꯣꯢꯁꯨ
ꯎꯝ
ꯍꯥꯏꯗꯤ ꯍꯩꯇꯦ ꯑꯗꯨ ꯑꯣꯏꯔꯁꯨ ꯁꯥꯅꯅꯤꯡꯕꯒꯤ
ꯍꯩꯗ ꯍꯩꯗ
ꯁꯤꯏꯁ ꯅꯪ ꯈꯪꯗꯦ ꯎꯗꯦ ꯅꯪ
ꯑꯩ ꯎꯋꯦ ꯅꯪꯅ ꯁꯥꯟꯅꯕꯗꯣ ꯎꯋꯦ ꯎꯋꯦ
ꯁꯦꯁ ꯑꯈꯣꯢ ꯀꯣꯂꯦꯖꯇꯔꯣ
ꯍꯣꯏ
ꯐꯥꯒꯤ ꯇꯧꯅꯨꯗ ꯆꯤꯟ ꯊꯤꯕꯁꯦ ꯐꯠꯇꯕꯅꯤꯀꯣ
ꯐꯒꯤ ꯅꯠꯇꯦ ꯑꯁꯦꯡꯕꯅꯦ ꯎꯋꯦ ꯍꯝ ꯐꯖꯅ ꯁꯥꯟꯅꯩꯀꯣ
ꯎꯝ ꯍꯩꯕꯅꯦ ꯃꯦꯁꯤꯒꯨꯝꯅꯀꯣ ꯃꯦꯁꯤꯒꯤꯒꯨꯝꯅ ꯍꯩꯕꯅꯦ ꯑꯩꯈꯣꯏꯁꯦ
ꯃꯤꯁꯤ ꯑꯣ ꯎꯝ ꯃꯤꯦꯁꯤꯒꯨꯝ ꯌꯥꯝ ꯎꯝ ꯆꯨꯝꯃꯦ
ꯃꯦꯁꯤꯒꯨꯝꯅ ꯍꯥꯏꯕꯅꯦ ꯅꯪ ꯔꯣꯅꯥꯜꯗꯣꯒꯨꯝ ꯄꯦꯅꯥꯜꯇꯤꯒꯨꯝꯕꯗꯤ ꯆꯟꯕ ꯍꯩꯇꯦꯗ ꯑꯩꯈꯣꯏꯒꯤ
ꯅꯍꯥꯟ ꯃꯦꯁꯤ ꯄꯦꯅꯥꯜꯇꯤ ꯑꯥ ꯆꯟꯗꯕꯗꯣ ꯀꯅꯥꯔꯣ
ꯎꯝ ꯑꯗꯨꯅꯦ ꯑꯩꯈꯣꯏꯗꯤ ꯄꯦꯅꯥꯜꯇꯤꯗꯤ ꯆꯟꯕ ꯍꯩꯇꯦꯕ
ꯎꯝ ꯎꯝ ꯎꯝ ꯄꯤꯅꯥꯜꯇꯤꯁꯨ ꯈ꯭ꯋꯥꯏꯗꯒꯤ ꯌꯥꯝꯕ ꯑꯗꯨꯒ ꯃꯤꯁ ꯇꯧꯕꯁꯨ ꯈ꯭ꯋꯥꯏ ꯗꯩ ꯌꯥꯝꯕ ꯑꯝ ꯈꯪꯗ꯭ꯔꯦꯗ ꯃꯦꯁꯤ ꯌꯦꯡꯉꯨ ꯒꯨꯒꯜꯗ ꯍꯧꯖꯤꯛ ꯁꯔꯁ ꯇꯧ
ꯍꯪ ꯅꯆꯤꯟ ꯊꯤꯅꯨ ꯅꯆꯤꯟ ꯊꯤꯅꯨ ꯋꯥꯔꯜ ꯀꯞꯇꯗꯤ ꯈꯪꯗꯦ ꯑꯗꯨ ꯑꯣꯏꯔꯁꯨ
ꯑꯥ ꯑꯥ ꯑꯥ
ꯋꯥꯔꯜ ꯀꯞꯇꯗꯤ ꯈꯪꯗꯦꯀꯣ ꯅꯣꯏ ꯔꯣꯅꯥꯜꯗꯣ ꯈꯣꯏꯗꯤ ꯑꯗꯨꯝ ꯃꯁ ꯐꯥꯏꯅꯦꯜꯒꯨꯝꯕ ꯇꯥꯗꯕꯅꯤꯅ ꯍꯣꯏ ꯒ꯭ꯌꯥꯟ ꯇꯥꯢꯅ ꯅꯪꯁꯨ
ꯎꯝ
ꯁꯥꯅꯅꯤꯡꯉꯥꯏ ꯂꯩꯇꯦꯅ ꯄꯦꯅꯥꯜꯇꯤ ꯁꯨ ꯐꯪꯅꯤꯉꯥꯏ ꯂꯩꯇꯦꯅ ꯊꯣꯛꯈ꯭ꯔꯕꯒꯤ
ꯀꯔꯤ ꯄꯦꯅꯥꯜꯇꯤ ꯑꯗꯨꯒꯤ ꯄꯤꯅꯥꯜꯇꯤ ꯅꯠꯇꯦ ꯍꯥꯏꯁꯦ ꯂꯣꯏꯅꯃꯛꯀꯤ ꯄꯤꯅꯥꯜꯇꯤ ꯑꯣꯜ
ꯑꯩꯈꯣꯏꯗꯤ ꯑꯩꯈꯣꯏꯗꯤ ꯄꯦꯅꯥꯜꯇꯤ ꯄꯤꯗ꯭ꯔꯁꯨ ꯑꯗꯨꯝ ꯏꯁꯀꯣꯔ ꯇꯧꯋꯦꯗ
ꯑꯥ ꯍꯥ ꯍꯥ ꯍꯥꯥ ꯃꯊꯪꯅꯗꯤ ꯇꯧꯕ ꯉꯝꯃꯔꯣꯏꯌꯦ ꯍꯥꯢꯕꯤꯒꯦ ꯍꯥꯢꯕꯤꯒꯦ
ꯅꯣꯢ ꯅꯣꯏꯒꯤ ꯅꯦꯛꯁ ꯅꯦꯛꯁ
ꯅꯍꯥꯟ ꯀꯩꯅꯣ ꯃꯦꯁꯤ ꯐꯦꯟ ꯑꯃꯅ ꯍꯥꯏꯕꯅꯦꯕ ꯃꯥꯅ ꯑꯥ ꯕꯦꯠ ꯇꯧꯅꯔꯅꯤꯕ ꯔꯣꯅꯥꯜꯗꯣ ꯒꯣꯜ ꯆꯜꯂꯗꯤ ꯀꯩꯅꯣ ꯂꯩꯈꯣꯝ ꯃꯔꯛꯇ ꯃꯥꯅ ꯅꯩꯔꯒ ꯍꯤꯞꯂꯒ ꯆꯠꯀꯦ ꯍꯥꯏꯅꯦꯕ ꯑꯗꯨꯒꯤ ꯚꯤꯗꯤꯑꯣꯗ ꯂꯩꯕꯅꯦ ꯃꯦꯁꯤ ꯐꯦꯟ ꯑꯃ ꯑꯍꯥ ꯑꯍꯥ ꯄꯨꯡ ꯑꯃ ꯑꯍꯥ ꯄꯨꯡ ꯑꯃ ꯑꯥ ꯅꯠꯇꯦꯍꯦ ꯅꯈꯣꯢꯗ ꯅꯠꯇꯦ ꯀꯥꯏꯗꯅꯣ ꯈꯪꯗꯦ ꯃꯩ ꯇꯩꯅꯦ ꯃꯩꯇꯩ ꯑꯣꯏ
ꯑꯣ
ꯅꯣꯛꯅꯤꯡꯉꯦ ꯄꯨꯡ ꯑꯃ ꯇꯥꯔꯦ